ꯇꯥꯕ꯭ꯔꯣ
ꯎꯝ ꯇꯥꯔꯦ
ꯑꯣ ꯀꯩꯗꯧꯔꯝꯃꯤꯅꯣ
ꯎꯝ ꯑꯩꯗꯤ ꯁꯨꯝ ꯉꯥꯏꯍꯥꯛꯇꯪ ꯁꯨꯝ ꯍꯪꯆꯤꯠ ꯂꯥꯡꯕꯣꯏ ꯀꯩꯍꯣꯏ ꯁꯨꯝ ꯍꯥꯏꯐꯦꯠ ꯃꯇꯦꯛ ꯑꯃ ꯁꯨꯝ ꯆꯠꯊꯣꯛꯀꯦꯅ ꯇꯧꯔꯝꯃꯤꯅꯦ ꯑꯗꯨꯗ ꯑꯩꯈꯣꯏ ꯃꯥꯗꯣ ꯃꯥꯅ ꯑꯃꯨꯛ ꯄꯥꯈꯣꯟ ꯑꯃꯨꯛ ꯇꯞꯁꯤꯜꯂꯛꯄ ꯗꯨꯀꯥꯟ ꯊꯣꯛꯇꯣꯏꯇꯥꯗꯤ ꯀꯩꯅꯣ ꯂꯧꯔꯛꯑꯣꯅ ꯑꯩꯈꯣꯏꯒꯤ ꯎꯝ ꯀ꯭ꯋꯥ ꯍꯜꯂꯛꯄꯗ ꯀ꯭ꯋꯥ ꯂꯩꯔꯣꯑꯣꯅ ꯃꯣꯏꯗꯤ ꯀ꯭ꯋꯥꯁꯦ ꯑꯩꯅ ꯑꯃꯨꯛ ꯀꯩꯅꯣ ꯇꯧꯕ ꯍꯥꯏꯇꯔꯦ ꯍꯪꯉꯝꯃꯤꯅꯦ ꯃꯈꯣꯏ ꯃꯣꯏꯅ ꯆꯥꯕꯗꯣ ꯁꯝꯅ ꯀ꯭ꯋꯥ ꯃꯔꯨ ꯑꯄꯥꯕ ꯆꯥꯕ꯭ꯔꯥ ꯑꯊꯥ ꯈꯣꯏ ꯃꯥꯗꯤ ꯑꯄꯥꯕ ꯆꯥꯒꯨꯝ ꯇꯧꯕꯅꯦ ꯑꯗꯨꯒꯤ ꯂꯩꯔꯛꯑꯣ ꯑꯩ ꯌꯥꯝ ꯊꯦꯡꯅꯗꯤ ꯑꯩꯅ ꯊꯦꯡꯗꯣꯏ ꯅꯠꯇꯦ ꯉꯥꯛꯇꯪ ꯃꯤꯅꯤꯠ ꯃꯉꯥ ꯇꯔꯥ ꯋꯥꯔꯤ ꯈꯛꯇꯅꯤ ꯊꯣꯛꯎꯗꯣꯏꯗꯣꯅ ꯑꯗꯨꯗ ꯃꯣꯏꯗꯤ ꯑ ꯀꯅꯣ ꯇꯧꯋꯦꯕꯀꯣ ꯉꯁꯥꯏ ꯍꯥꯏꯁꯦ ꯌꯥꯝꯅ ꯆꯥꯕꯗꯤ ꯅꯠꯇꯦ ꯃꯣꯏꯒꯤꯕꯨ ꯑꯌꯨꯛ ꯆꯥꯛ ꯆꯥ ꯇꯣꯛꯄꯒꯤ ꯑꯃꯇꯪ ꯆꯥꯖ ꯕ ꯑꯗꯩ ꯇꯨꯝꯃꯝꯗꯥꯏꯒꯤ ꯅꯨꯃꯤꯗꯥꯡꯒꯤꯅꯦ ꯁꯨꯝ ꯑꯍꯜ ꯑꯣꯏꯔꯕꯅꯤꯅ ꯀ꯭ꯋꯥꯁꯨꯝ ꯑꯗꯨꯗ ꯃꯣꯏꯁꯨ ꯃꯇꯝ ꯂꯦꯟꯖꯕ ꯍꯥꯏꯒꯗ꯭ꯔꯥ ꯑꯗꯨꯃꯥꯏꯅ ꯅꯣꯡꯃ ꯑꯅꯤꯒꯨꯝꯕꯗꯤ ꯆꯥꯔꯝꯒꯅꯤꯅ ꯈꯜꯂꯦ
ꯍꯣꯏ ꯐꯩꯌꯦ ꯑꯗꯨꯝ ꯍꯥꯏꯗꯤꯀꯣ ꯌꯥꯝ ꯆꯥꯗ꯭ꯔꯤꯗꯣ ꯍꯥꯏꯗꯤ ꯈꯔ ꯑꯃꯗꯤ ꯂꯩꯌꯦꯕꯀꯣ ꯑꯗꯨꯝ ꯀꯩ ꯍꯥꯏꯅꯤ ꯃꯌꯥꯝ ꯆꯥꯔꯒ ꯄꯩꯁꯥ ꯃꯌꯥꯝ ꯇꯤꯡꯍꯟꯕ ꯑꯗꯒꯤ ꯑꯗꯨꯝ ꯂꯩꯥꯅ ꯃꯌꯥꯝ ꯄꯣꯛꯄ ꯈꯣꯠꯄ ꯑꯗꯨꯨꯝꯕ ꯇꯧꯕꯁꯨ ꯂꯩꯌꯦꯕ ꯀꯣ ꯑꯗꯨꯝ ꯍꯣꯏ ꯀꯥꯏꯗꯦ ꯑꯃꯃꯝ ꯆꯥꯔꯤꯗꯣ ꯑꯗꯨꯝ ꯐꯩꯌꯦꯕꯀꯣ ꯑꯗꯣ ꯑꯩꯅ ꯍꯥꯏꯅꯤꯡꯉꯤꯁꯦ ꯅꯪꯒꯤ ꯑꯦꯛꯖꯥꯝ ꯑꯃ ꯊꯥꯈꯤꯕꯗꯨꯣ ꯂꯣꯏꯈ꯭ꯔꯕ ꯂꯣꯏꯗ꯭ꯔꯤꯕ ꯑꯗꯨ ꯂꯣꯏꯗ꯭ꯔꯒꯅ ꯀꯔꯝ ꯀꯥꯟꯗ ꯑꯃꯨꯛ ꯊꯣꯛꯏꯅꯣ ꯀꯌꯥꯝ ꯄꯥꯁꯤꯜꯂꯒꯦꯗꯨꯁꯨ ꯈꯪꯅꯤꯡꯕꯀꯣ
ꯑꯣ ꯀꯩꯅꯣ ꯇꯧꯋꯦ ꯉꯁꯤꯁꯤꯕꯨꯗꯤ ꯅꯣꯡꯃꯥꯏꯖꯤꯡ ꯑꯣꯏꯔꯦꯗꯅ ꯑꯗꯨꯒ ꯍꯌꯦꯡꯁꯨ ꯀꯅꯣ ꯁꯨꯇꯤ ꯂꯩꯌꯦ ꯑꯩꯈꯣꯏꯒꯤ ꯀꯩꯅꯣ ꯀꯩꯅꯣ ꯃꯔꯛꯇ ꯑꯩꯈꯣꯏ ꯀꯩꯅꯣꯗ ꯕ꯭ꯔꯦꯛ ꯄꯤꯕ ꯍꯥꯏꯇꯥꯔꯦ ꯑꯗꯣ ꯑꯗꯨꯒ ꯀꯩꯅꯣ ꯇꯧꯋꯦ ꯑꯩꯈꯣꯏꯒꯤ ꯇꯥꯡ ꯀꯨꯟꯊ꯭ꯔꯥꯗ ꯑꯃ ꯊꯣꯛꯑꯦ ꯑꯗꯨꯒ ꯎꯝ ꯇꯥꯡ ꯀꯅꯣꯗ ꯂꯣꯏꯗꯣꯏꯅꯦ ꯂꯣꯏꯕꯗꯤ ꯑꯩꯈꯣꯏ ꯇꯥꯡ ꯃꯥꯄꯟ ꯂꯥꯛꯏꯕꯗꯤ ꯗꯦꯠ ꯇꯥꯡ ꯃꯥꯄꯟꯁꯤꯗ ꯂꯣꯏꯔꯅꯤ ꯑꯗꯨꯒ ꯍꯌꯦꯡ ꯇꯥꯡ ꯀꯨꯟꯊ꯭ꯔꯥꯒꯤꯁꯤꯅ ꯑꯩꯈꯣꯏꯒꯤ ꯆꯣꯂꯣꯝꯑꯅ ꯁꯕꯖꯦꯛ ꯑꯝꯈꯛ ꯂꯩꯌꯦ ꯑꯗꯨꯒꯤ ꯀꯅꯣ ꯇꯧꯗꯦꯕ ꯑꯥ ꯑꯗꯨꯒꯤ ꯁꯞꯖꯦꯛꯇꯤ ꯊꯣꯛꯑꯦ ꯑꯗꯨꯒ ꯑꯏꯕꯒꯤ ꯁꯔꯨꯛꯁꯦ ꯍꯌꯦꯡ ꯑ ꯇꯥꯡ ꯀꯨꯟꯊ꯭ꯔꯥꯒꯤꯁꯦ ꯁꯤ ꯍꯦꯛ ꯂꯣꯏꯕꯒ ꯑꯏꯕꯒꯤ ꯊꯕꯛꯁꯦ ꯀꯩꯅꯣ ꯋꯥꯠꯂꯤꯕ ꯑꯥ ꯑꯅꯤ ꯋꯥꯠꯂꯤ ꯑꯗꯨ ꯂꯣꯏꯕ ꯀꯥꯟꯗ ꯑꯩꯈꯣꯏꯒꯤ ꯀꯅꯣ ꯍꯛꯆꯥꯡꯒꯤ ꯑꯩꯈꯣꯏꯒꯤ ꯄ꯭ꯔꯦꯛꯇꯤꯀꯦꯜ ꯍꯥꯏꯇꯥꯔꯦ ꯍꯧꯖꯤꯛꯅ ꯑꯏꯕꯒꯤ ꯁꯔꯨꯛꯁꯦ ꯂꯣꯏꯔꯦ ꯑꯗꯨꯒ ꯀ꯭ꯂꯥꯁ ꯆꯪꯍꯜꯂꯒꯅꯦ ꯁꯤꯒꯤ ꯅꯤꯌꯣꯝꯗ ꯀꯃꯥꯏ ꯇꯧꯋꯤ ꯄꯨꯡ ꯌꯩꯌꯨ ꯍꯥꯏꯔꯒ ꯌꯩꯗꯣꯏꯕ ꯑꯣꯖꯥ ꯑꯃ ꯑꯗꯨ ꯂꯧꯔꯛꯇꯣꯏꯅꯦ ꯑꯗꯩ ꯑꯇꯣꯞꯄ ꯑꯇꯣꯞꯄꯒꯤ ꯑꯩꯈꯣꯏꯒꯤ ꯀ꯭ꯂꯥꯁꯀꯤ ꯑꯣꯖꯥ ꯉꯥ ꯑꯇꯣꯞ ꯑꯇꯣꯞꯄ ꯑꯦꯛꯁꯄꯥꯔꯠ ꯍꯥꯏꯇꯥꯔꯦ ꯑꯗꯨꯝꯕ ꯂꯥꯛꯑꯅꯤ ꯃꯣꯏꯅꯁꯨ ꯄꯩꯈꯥ ꯑꯦꯛꯖꯥꯝ ꯂꯧꯗꯣꯏꯅꯦꯕꯀꯣ ꯑꯗꯨꯒ ꯑꯩꯈꯣꯏꯒꯤ ꯀꯩꯅꯣꯁꯦ ꯎꯝ ꯄꯨꯡꯒꯤꯁꯨ ꯑꯃꯨꯛ ꯂꯧꯔꯅꯤ ꯏꯁꯩꯁꯨ ꯁꯛꯍꯜꯂꯅꯤ ꯑꯗꯩ ꯆꯣꯂꯣꯝꯁꯨ ꯇꯧꯍꯜꯂꯅꯤ ꯑꯗꯨꯒ ꯁꯤꯁꯤꯒꯤꯅꯤ ꯑ ꯑꯗꯨꯗ ꯑꯗꯨꯝ ꯍꯩ ꯍꯩꯇꯒꯤ ꯃꯇꯨꯡ ꯏꯟꯅ ꯑꯗꯨꯝ ꯃꯥꯛꯄꯨꯗꯤ ꯑꯍꯦꯟ ꯍꯦꯟꯗꯗꯨꯅ ꯂꯥꯛꯑꯅꯤ
ꯍꯣ ꯑꯗꯨꯗꯤ ꯄ꯭ꯔꯦꯛꯇꯤꯀꯦꯜꯒꯤꯗꯤꯀꯣ ꯑꯗꯨꯗꯤ ꯅꯨꯃꯤꯠ ꯀ꯭ꯌꯥꯅꯤ ꯇꯧꯗꯣꯏꯅꯣ ꯑꯗꯨꯒ ꯀꯩ ꯀꯩꯗꯤ ꯇꯧꯗꯣꯏꯅꯣ ꯑꯗꯨꯝ ꯄꯨꯡ ꯆꯣꯂꯣꯝ ꯇꯧꯗꯣꯏꯔꯥ ꯀꯩ ꯀꯩ ꯇꯧꯗꯣꯏꯅꯣ
ꯎꯝ ꯑꯗꯨꯒꯣ ꯑꯗꯣ ꯑꯈꯣꯏꯗꯤ ꯄꯨꯡ ꯌꯩꯕꯃꯛꯇꯤ ꯅꯠꯇꯕꯅꯤꯅ ꯑꯩꯈꯣꯏꯅ ꯏꯁꯩꯒꯤꯗ ꯂꯩꯕꯅꯤꯅ ꯄꯨꯡ ꯆꯣꯂꯣꯝꯗꯤ ꯑꯩꯈꯣꯏꯗꯤ ꯇꯧꯔꯣꯏ ꯃꯣꯏꯅ ꯑꯩꯈꯣꯏ ꯀ꯭ꯂꯥꯁꯇ ꯇꯝꯃꯤꯕ ꯄꯨꯡꯂꯣꯟꯗꯣ ꯄꯨꯡ ꯃꯔꯣꯟꯗꯣ ꯌꯩꯌꯨ ꯍꯥꯏꯕꯗꯤ ꯁꯨꯃꯥꯏꯅ ꯃꯣꯏꯅ ꯇꯝꯃꯦꯕꯀꯣ ꯇꯥꯡꯀꯛ ꯇꯥꯡꯀꯛꯀꯤ ꯃꯇꯨꯡ ꯏꯟꯅ ꯑꯩꯈꯣꯏꯒꯤ ꯁꯤꯒꯤ ꯁꯤꯒꯤꯅ ꯃꯃꯤꯡ ꯑꯃ ꯃꯥꯒꯤ ꯖꯒꯥ ꯖꯒꯥ ꯂꯩ ꯑꯗꯨꯗ ꯑꯗꯨꯒꯤ ꯁꯔꯨꯛꯇꯨ ꯌꯩꯔꯛꯎ ꯑꯗꯨꯒꯤ ꯁꯔꯨꯛꯇꯨ ꯌꯩꯔꯛꯑꯣꯅ ꯃꯣꯏꯅ ꯄꯨꯡꯖꯦ ꯌꯩꯍꯟꯗꯣꯏꯅꯦꯕ ꯍꯥꯏꯕꯗꯤ ꯑꯈꯣꯏꯗꯤ ꯏꯁꯩ ꯁꯛꯄ ꯃꯤ ꯑꯣꯏꯕꯅꯤꯅ ꯄꯨꯡ ꯌꯩꯕꯃꯛ ꯅꯠꯇꯝꯅꯤꯅ ꯌꯥꯝꯅ ꯃꯌꯦꯛꯇꯨ ꯌꯥꯝ ꯀꯥ ꯍꯦꯟꯅ ꯆꯨꯝꯃꯨꯗ꯭ꯔꯒꯖꯨ ꯃꯥꯒꯤ ꯄꯔꯥ ꯐꯥꯕ ꯍꯥꯏꯕ ꯑꯝ ꯂꯩꯗꯅ ꯃꯤꯑꯣꯏꯕꯒꯤ ꯑꯥ ꯃꯅꯨꯡ ꯌꯧꯁꯟꯅ ꯈꯪꯗ꯭ꯔꯒꯁꯨ ꯈꯔ ꯃꯥꯒꯤ ꯑꯈꯣꯏꯒꯤ ꯐ꯭ꯔꯦꯝ ꯋꯥꯛ ꯑ ꯁꯣꯏꯗ ꯌꯥꯗꯕ ꯈꯔ ꯃ ꯀꯩꯅꯣꯗꯣ ꯑꯗꯨꯃꯥꯏꯅ ꯂꯩꯌꯦ ꯑꯗꯨꯒ ꯃꯣꯏꯅ ꯃꯨꯛꯀ ꯎꯞꯁꯟꯗꯣꯏꯖꯤꯅ ꯗꯥꯏꯔꯦꯛ ꯑꯈꯣꯏ ꯁꯥꯇ꯭ꯔꯁꯦ ꯄꯨꯡ ꯌꯩꯕ ꯑꯣꯏꯅ ꯃꯁꯥꯒꯤ ꯆꯪꯖꯔꯛꯄ ꯑꯗꯨꯒꯤ ꯂꯥꯏꯟ ꯑꯗꯨꯝꯕꯗꯅꯤ ꯃꯣꯏꯅ ꯑꯃꯨꯛ ꯀꯨꯞꯊꯅ ꯍꯪꯒꯤꯗꯣꯏꯅꯦꯕ ꯑꯈꯣꯏꯗꯤ ꯏꯁꯩꯒꯤ ꯂꯥꯏꯟꯗ ꯆꯪꯉꯛꯄꯅꯤꯅ ꯑꯈꯣꯏꯗ ꯄꯨꯡꯗꯖꯨ ꯈꯤꯇꯪ ꯍꯪꯉꯛꯀꯅꯤ ꯑꯗꯨꯒ ꯑꯃꯨꯛ ꯑꯩꯈꯣꯏꯗ ꯀꯨꯞꯄꯛꯇꯣꯏꯁꯤꯅ ꯑꯩꯈꯣꯏꯗꯤ ꯏꯁꯩꯒꯤ ꯂꯝꯕꯤꯗ ꯂꯩꯕ ꯅꯤꯅ ꯏꯁꯩꯒꯤ ꯊꯣꯛꯄꯗ ꯏꯁꯩꯒꯤ ꯑꯣꯖꯥꯅ ꯃꯨꯛ ꯍꯦꯟꯅ ꯀꯨꯞꯁꯟꯅ ꯑꯃꯨꯛ ꯍꯪꯉꯛꯇꯣꯏꯕ ꯑꯗꯨꯅꯤ
ꯎꯝ ꯍꯣꯏ ꯏꯁꯩꯒꯤ ꯍꯥꯏꯔꯤꯁꯦ ꯀꯩꯀꯩ ꯑꯣꯏꯗꯣꯏꯅꯣ ꯑꯩꯈꯣꯏ ꯄꯂꯥ ꯏꯁꯩꯒꯨꯝꯕ ꯂꯩꯗꯅ ꯑꯗꯒꯤ ꯁꯣꯔꯥꯠꯀꯨꯝꯕ ꯊꯛꯄꯗ ꯏꯁꯩ ꯄꯥꯄꯨ ꯏꯁꯩ ꯁꯛꯄ ꯂꯩꯗꯅ ꯑꯗꯨ ꯑꯣꯏꯕ꯭ꯔꯥ ꯅꯠꯇ꯭ꯔꯒꯅ ꯀꯔꯝ ꯀꯔꯝꯕ ꯁꯛꯀꯦ
ꯑꯣ ꯏꯁꯩ ꯍꯥꯏꯁꯦ ꯀꯅꯣ ꯑꯣꯏꯗꯣꯏꯅꯦ ꯑꯩꯈꯣꯏꯒꯤ ꯑꯩꯈꯣꯏꯒꯤꯗꯥ ꯇꯝꯃꯤꯕꯖꯦ ꯑꯩꯈꯣꯏꯗ ꯍꯧꯖꯤꯛ ꯍꯧꯖꯤꯛ ꯇꯝꯃꯤꯕ ꯍꯟꯗꯛ ꯄꯩꯈꯥꯗ ꯍꯪꯉꯛꯀꯗꯣꯏꯖꯦ ꯑꯈꯣꯏꯒꯤ ꯖꯩꯒ ꯃꯅꯥ ꯍꯨꯠꯄ ꯂꯩꯗꯅ ꯑꯉꯥꯡ ꯃꯆꯥꯒꯤ ꯑꯈꯣꯏ ꯃꯔꯨ ꯀꯣꯛꯄꯒꯤꯖꯦ ꯖꯩꯒ ꯇꯧꯕ ꯑꯗꯒꯤ ꯂꯨꯍꯣꯡꯕꯗ ꯁꯤꯖꯤꯟꯅꯔꯤꯕ ꯁꯛꯏꯕ ꯏꯁꯩ ꯑꯗꯒꯤ ꯀꯅꯣ ꯨ ꯌꯥꯎꯋꯦ ꯑꯈꯣꯏꯒꯤ ꯀꯅꯣꯒꯨꯝꯕꯗ ꯑꯈꯣꯏꯒꯤ ꯁꯣꯔꯥꯠ ꯅꯠꯇꯕ ꯀꯨꯃꯣꯟ ꯐꯤꯔꯣꯏ ꯀꯥꯏ ꯂꯥꯛꯏꯗꯅꯥ ꯐꯤꯔꯣꯏ ꯀꯥꯏ ꯂꯩꯕꯗꯣ ꯑꯗꯨꯝꯕꯒꯤꯗ ꯏꯁꯩ ꯑꯗꯨꯝꯕ ꯁꯛꯄ ꯌꯥꯕ ꯄꯣꯠꯆꯦ ꯇꯝꯃꯦ ꯑꯗꯨꯗꯣ ꯃꯇꯦꯛ ꯃꯇꯦꯛ ꯑꯈꯣꯏ ꯍꯥꯏꯕꯗꯤ ꯑꯗꯨꯒꯤ ꯁꯔꯨꯛꯇꯨ ꯇꯝꯃꯛꯛꯎ ꯑꯗꯒꯤ ꯁꯤꯒꯤ ꯅꯪꯅ ꯁꯛꯏꯕ ꯏꯁꯩꯖꯦ ꯎꯝ ꯇꯥꯟꯊꯥꯅ ꯀꯃꯥꯏꯅ ꯊꯥꯏ ꯑꯗꯒꯤ ꯃꯥꯒꯤ ꯃꯥꯇ꯭ꯔꯅ ꯃꯁꯤꯡ ꯀꯌꯥꯅꯣ ꯑꯗꯒꯤ ꯃꯥꯒꯤ ꯄꯨꯊꯣꯛꯄꯤꯔꯝꯕ ꯑꯣꯖꯥꯁꯤꯅ ꯀꯅꯥꯅꯣ ꯑꯗꯒꯤ ꯁꯤꯖꯤꯅꯥ ꯑꯥ ꯑꯗꯒꯤ ꯁꯤꯖꯤꯒꯤ ꯃꯥꯒꯤ ꯅꯪꯅ ꯁꯛꯏꯕ ꯏꯁꯩꯗꯨꯒꯤ ꯑꯥꯔꯊ ꯍꯜꯂꯛꯎ ꯍꯥꯏꯕꯒꯨꯝꯕ ꯍꯥꯏꯕꯗꯤ ꯃꯅꯨꯡꯒꯤ ꯑꯣꯏꯕꯗꯣ ꯁꯝꯅ ꯍꯥꯏꯔꯕꯗ ꯑꯩꯈꯣꯏꯒꯤ ꯃꯩꯇꯩꯔꯣꯟ ꯑꯣꯏꯔꯒꯁꯨ ꯃꯩꯇꯩꯔꯣꯟꯗꯖꯨ ꯑꯈꯣꯏꯒꯤ ꯄ꯭ꯔꯃꯥꯟꯅꯦ ꯂꯥꯏꯔꯤꯛꯇ ꯑꯩꯈꯣꯏꯒꯤ ꯀꯕꯤꯖꯤꯡꯅ ꯁꯩꯔꯦꯡ ꯏꯕ ꯁꯍꯤꯇ꯭ꯌꯖꯦ ꯋꯥꯡ ꯋꯥꯡꯅ ꯑꯗꯨꯝ ꯃꯩꯇꯩꯔꯣꯟ ꯑꯣꯏꯔꯖꯨ ꯐꯖꯅ ꯑꯗꯨꯝ ꯍꯩꯗ ꯂꯩꯗ ꯄ꯭ꯔꯃꯥꯟ ꯇꯧꯔꯒ ꯏꯅꯔꯝꯃꯤꯗꯅꯥ ꯑꯗꯨꯒꯤ ꯑꯥꯔꯊꯗꯣ ꯍꯜꯂꯛꯑꯣ ꯍꯥꯏꯔꯛꯇꯣꯏꯅꯦꯕ ꯑꯩꯈꯣꯏ ꯏꯁꯩ ꯃꯌꯦꯛꯇ ꯑꯗꯨꯃꯥꯏꯅ ꯍꯪꯉꯛꯇꯣꯏꯅꯤ
ꯑꯣ ꯌꯥꯝ ꯀꯨꯞꯊꯅ ꯇꯝꯗꯤ ꯇꯝꯕꯖꯥꯠꯅꯤꯀꯣ ꯑꯈꯣꯏꯅ ꯈꯜꯂꯨꯔꯤꯁꯤꯗꯤ ꯗꯨꯝ ꯍꯥꯏꯕ ꯃꯃꯤꯡꯇꯒꯤ ꯆꯥꯎꯔꯥꯛꯄ ꯑꯗꯨꯝ ꯈꯪꯕ ꯈꯠꯇꯅꯦꯕꯥ ꯑꯗꯨꯃꯥꯏ ꯈꯇꯪ ꯇꯝꯃꯝꯗꯣꯏꯔꯥ ꯍꯥꯏꯗꯤ ꯍꯣꯏ ꯃꯅꯨꯡꯗ ꯑꯗꯨꯝ ꯐꯖꯅ ꯀꯨꯞꯅꯕꯨ ꯈꯪꯉꯣꯏ ꯎꯗꯕꯩ ꯋꯥꯅꯦꯕ ꯅꯠꯇ꯭ꯔꯥ
ꯑꯗꯒꯤ ꯍꯧꯖꯤꯛ ꯑꯈꯣꯏꯒꯤ ꯑꯗꯒꯤ ꯄ꯭ꯔꯃꯥꯜꯑꯕꯨ ꯑꯈꯣꯏꯒꯤ ꯊꯔꯥꯍꯨꯖꯤꯒꯤ ꯃꯥꯏꯗꯤ ꯑꯩꯈꯣꯏ ꯃꯇꯝ ꯏꯁꯩ ꯍꯥꯏꯇꯥꯔꯦ ꯈꯔ ꯂꯤꯕꯗꯤ ꯊꯥꯏꯅꯗꯤ ꯑꯥ ꯑꯈꯣꯏꯒꯤ ꯍꯩ ꯑꯗ ꯍꯩ ꯂꯩꯅꯆꯤꯡꯕ ꯑꯗꯒꯤ ꯃꯍꯧꯁꯥꯒꯤ ꯄ꯭ꯔꯀꯤꯇꯤꯒꯤ ꯆꯤꯡ ꯄꯥꯠ ꯇꯨꯔꯦꯜ ꯁꯤꯒꯤ ꯍꯥꯏꯔꯤꯕ ꯃꯃꯤꯡ ꯃꯌꯥꯝꯖꯤꯒꯤ ꯑꯣꯏꯅ ꯁꯤꯒꯨꯝꯕꯖꯦ ꯂꯧꯔꯒ ꯁꯤꯒꯨꯝꯕꯗꯨꯅ ꯄ꯭ꯔꯃꯥꯟ ꯄꯤꯅꯔꯝꯃꯦ ꯏꯁꯩ ꯊꯥꯅꯔꯝꯃꯦꯕꯥ ꯑꯗ ꯍꯧꯖꯤꯛ ꯇꯧꯔꯤꯕ ꯃꯇꯝ ꯏꯁꯩ ꯁꯛꯏꯁꯤꯡꯖꯤꯗꯤ ꯑꯗꯨꯝꯕ ꯄ꯭ꯔꯃꯥꯟꯒꯤ ꯄꯤꯅꯔꯝꯕ ꯁꯍꯤꯇ꯭ꯌꯒꯤ ꯑꯋꯥꯡꯕꯗꯣ ꯈꯒ ꯅꯥꯊꯩꯔꯒ ꯃꯌꯦꯛ ꯃꯌꯦꯛ ꯗꯥꯏꯔꯦꯛ ꯍꯥꯏꯔꯛꯄꯖꯦ ꯁꯤꯗꯥ ꯏꯁꯩ ꯑꯩꯒꯤ ꯃꯒꯨꯟꯖꯦ ꯑꯗꯨꯝ ꯍꯟꯊꯕ꯭ꯔꯥꯅꯗꯤ ꯈꯜꯂꯤꯀꯣ ꯍꯧꯖꯤꯛꯀꯥꯟꯒꯤ ꯆꯠꯅꯕꯤꯖꯤꯕꯣꯕ ꯍ ꯍꯣꯡꯉꯛꯏꯕ ꯃꯁꯛꯁꯦ ꯊꯥꯏꯅ ꯂꯩꯔꯝꯕꯗꯣ ꯊꯥꯏꯅꯗꯤ ꯍꯩꯗ ꯄ꯭ꯔꯃꯥꯟ ꯇꯧꯔꯒꯖꯨ ꯂꯩ ꯑꯃ ꯃꯛ ꯁꯥꯠꯂꯝꯕꯗ ꯑꯗꯨꯃꯥꯏ ꯄ꯭ꯔꯃꯥꯟ ꯇꯧꯌꯤ ꯍꯧꯖꯤꯛꯇꯤ ꯑꯗꯨꯝ ꯃꯌꯦꯛ ꯃꯌꯦꯛ ꯍꯥꯏꯔꯛꯄꯖꯤꯗꯅꯦ ꯈꯤꯇꯪ ꯃꯒꯨꯟ ꯍꯟꯊꯕ꯭ꯔꯥꯅ ꯈꯜꯂꯦ ꯑꯩ ꯋꯥꯈꯟꯗ
ꯍꯣꯏ ꯑꯗꯨꯅꯦ ꯍꯥꯏꯗꯤ ꯑꯗꯨꯝ ꯅꯣꯏꯅ ꯑꯗꯨꯃꯥꯏꯅ ꯂꯝꯕꯤ ꯑꯃꯗ ꯐꯖꯅ ꯍꯥꯏꯗꯤ ꯑꯗꯨꯝ ꯀꯅꯣ ꯅꯣꯏꯅ ꯄꯥꯝꯖꯕ ꯅꯣꯏꯅ ꯆꯠꯆꯔꯤꯕ ꯂꯝꯕꯤ ꯑꯗꯨꯗꯀꯣ ꯑꯗꯨꯝ ꯑꯥ ꯌꯧꯅ ꯇꯝꯖꯤꯟꯕ ꯈꯣꯠꯆꯤꯟꯕ ꯇꯧꯕꯗꯁꯨ ꯑꯗꯨꯝ ꯐꯩ ꯍꯥꯏꯕꯗꯤ ꯂꯩꯗꯅꯥꯀꯣ ꯍꯣꯏ ꯑꯗꯨ ꯅꯪ ꯀꯅꯣꯒꯨꯝꯕ ꯍꯧ ꯍꯧꯖꯤꯛꯀꯥꯟꯁꯦ ꯑꯗꯨꯝ ꯇꯨꯔꯦꯟ ꯀꯩꯀꯩ ꯉꯥ ꯐꯥꯕ ꯈꯣꯠꯄ ꯇꯧꯅꯦꯕꯀꯣ ꯑꯩꯈꯣꯏ ꯁꯣꯝꯗ ꯅꯣꯏ ꯑꯗꯥꯏꯗꯩꯗꯤ ꯇꯨꯔꯦꯟ ꯀꯩ ꯀꯩ ꯂꯩ ꯂꯩꯕ꯭ꯔꯥ ꯂꯩꯇꯕ꯭ꯔꯥ ꯑꯗꯩ ꯑꯈꯣꯏꯗꯤ ꯍꯦꯛ ꯏꯁꯤꯡ ꯑꯅꯧꯕ ꯇꯥꯔꯛꯄꯁꯦ ꯑꯗꯨꯝ ꯈꯔ ꯗꯨꯝ ꯊꯤꯡꯒꯠꯂ ꯊꯝꯗꯣꯏꯅꯤ ꯅꯦꯕꯥ ꯉꯜꯂꯤꯉꯩ ꯃꯇꯝꯒꯤꯗꯨꯖꯨ ꯑꯗꯨꯝ ꯍꯥꯏꯗꯤ ꯈꯔ ꯅꯩꯕ ꯃꯇꯝꯗꯖꯨ ꯉꯥ ꯃꯈꯩꯁꯦ ꯃꯌꯥꯏꯗ ꯆꯦꯟꯕꯗꯣ ꯉꯝꯗꯕꯒꯤ ꯃꯇꯥꯏ ꯃꯇꯥꯏ ꯏꯗꯣ ꯌꯨꯡꯖꯤꯡꯖꯨ ꯂꯥꯛꯇꯣꯏꯅꯦꯕꯀꯣ ꯑꯗꯨꯀꯥꯟꯗ ꯑꯗꯨꯝ ꯈꯖꯤꯡꯒꯨꯝꯕ ꯑꯗꯩ ꯗꯒꯤ ꯅꯥꯏꯔꯣꯟ ꯉꯥꯃꯨꯒꯨꯝꯕ ꯀꯩ ꯀꯩꯒꯨꯝꯕ ꯃꯌꯥꯝ ꯐꯥꯏꯌꯦꯕ ꯑꯗꯣ ꯅꯣꯏꯒꯤꯗꯤ ꯉꯥꯗꯣ ꯑꯗꯨꯝ ꯐꯥꯕ꯭ꯔꯥ ꯈꯣꯠꯄ꯭ꯔꯥ ꯇꯨꯔꯦꯟ ꯅꯛꯄ꯬ꯔ ꯅꯛꯇ꯭ꯔꯕ ꯀꯃꯥꯏ ꯇꯧꯋꯤ
ꯑꯩꯈꯣꯏꯒꯤꯅ ꯀꯩꯅꯣ ꯇꯨꯔꯦꯟꯗꯤ ꯌꯥꯝ ꯅꯛꯑꯦ ꯑꯗꯨꯒ ꯇꯨꯔꯦꯟ ꯅꯛꯄ ꯍꯥꯏꯁꯦ ꯑꯇꯩ ꯃꯇꯝꯗꯗꯤ ꯀꯌꯥ ꯐꯥꯅꯗꯦ ꯑꯩꯈꯣꯏꯅ ꯈꯔ ꯑꯉꯥꯡ ꯑꯣꯏꯔꯤꯉꯩ ꯃꯇꯝꯗꯗꯤ ꯐꯥꯕꯁꯤ ꯎꯔꯝꯃꯦ ꯑꯗꯣ ꯍꯧꯖꯤꯛꯀꯤ ꯃꯔꯨꯑꯣꯏꯅ ꯐꯥꯕ ꯍꯥꯏꯔꯒꯗꯤ ꯍꯧꯖꯤꯛꯇꯤ ꯀꯌꯥꯕꯨ ꯎꯗ꯭ꯔꯦꯕꯀꯣ ꯑꯗꯨꯝ ꯐꯥ ꯒꯨꯝꯃꯦ ꯑꯗꯨ ꯀꯩꯅꯣꯗ ꯐꯥꯏ ꯑꯩꯈꯣꯏꯒꯤ ꯇꯨꯔꯦꯟꯁꯤꯅ ꯑꯩꯈꯣꯏ ꯅꯣꯡꯅꯒ ꯐꯖꯅ ꯆꯨꯔꯀꯥꯟꯗ ꯑꯩꯈꯣꯏ ꯏꯁꯤꯡ ꯆꯥꯎꯅꯔꯛꯄ ꯃꯇꯝꯁꯦ ꯇꯨꯔꯦꯜꯟꯅꯒ ꯏꯁꯤꯡ ꯆꯥꯎꯔꯛꯄ ꯏꯃꯥꯏ ꯍꯦꯟꯒꯠꯂꯛꯄ ꯃꯇꯝꯁꯤꯗ ꯑꯩꯈꯣꯏ ꯑꯈꯣꯏꯒꯤ ꯑ ꯏꯟ ꯀꯩꯀꯩ ꯄꯨꯊꯣꯛꯑꯒ ꯑꯗꯒꯤ ꯂꯥꯡ ꯀꯩꯀꯩ ꯄꯨꯊꯣꯛꯑꯒ ꯊꯥꯕ ꯈꯣꯠꯄ ꯐꯥꯕ ꯁꯨꯃꯥꯏꯅꯗꯤ ꯑꯗꯨꯝ ꯎꯏ ꯑꯗꯨ ꯍꯧꯖꯤꯛ ꯍꯧꯖꯤꯛꯀꯤ ꯑꯣꯏꯅꯗꯤ ꯐꯥꯕꯗꯤ ꯎꯔꯛꯇ꯭ꯔꯦ ꯑꯁ ꯃꯇꯝ ꯑꯃꯗꯗꯤ ꯅꯣꯡꯕꯨ ꯅꯨꯡꯁꯤ ꯑꯩꯈꯣꯏꯅ ꯈꯔ ꯄ꯭ꯂ ꯑꯈꯣꯏꯅ ꯑ ꯎꯝ ꯇ ꯃ ꯏꯍꯩ ꯇꯝꯃꯛꯄꯅꯦ ꯃꯉꯥ ꯁꯨꯕ ꯇꯔꯨꯛ ꯁꯨꯕ ꯑꯗꯨꯋꯥ ꯇꯝꯃꯛꯄ ꯃꯇꯝꯗ ꯀꯩꯅꯣ ꯌꯥꯝ ꯈꯨꯨꯠꯂꯛꯑꯦ ꯑꯈꯣꯏ ꯑ ꯉꯥꯒꯤ ꯃꯇꯝꯗꯨꯗꯗꯤ ꯌꯥꯝ ꯐꯥꯅꯔꯛ ꯑꯦ ꯑꯗꯣ ꯍꯧꯖꯤꯛ ꯑꯗꯨꯒꯤ ꯃꯇꯝ ꯑꯗꯨꯗ ꯀꯩꯅꯣ ꯅꯤꯡꯁꯤꯡꯉꯛ ꯑꯦ ꯍꯥꯏꯁꯤꯅ ꯑꯩꯈꯣꯏꯒꯤ ꯕꯥꯇꯤꯟꯁꯦ ꯏꯔꯨꯖꯅꯕ ꯕꯥ ꯇꯤꯟꯗꯣ ꯑꯗꯨꯝꯕ ꯑꯃ ꯑꯅꯤꯒꯁꯦ ꯁꯤꯒꯤ ꯃꯌꯥꯁꯦ ꯑꯗꯨꯝ ꯀꯣꯡꯒ꯭ꯔꯦꯡꯒꯁꯦ ꯌꯥꯝꯅ ꯈꯨꯜꯂꯦꯕ ꯑꯩꯈꯣꯏꯒꯤ ꯇꯨꯔꯦꯟꯁꯦ ꯊꯦꯜꯂꯦꯕꯀꯣ ꯃꯇꯝꯗꯨꯗ ꯑꯩꯈꯣꯏꯅ ꯀꯨꯝꯘꯕ ꯃꯇꯝꯗ ꯑꯩꯈꯣꯏꯒꯤ ꯀꯩꯅꯣ ꯈꯣꯡꯁꯤꯅ ꯀꯨꯝꯕ ꯃꯇꯝꯗ ꯑꯩꯈꯣꯏꯒꯤ ꯈꯨꯁꯦ ꯈꯨ ꯃꯄꯥ ꯌꯧꯗꯦ ꯁꯤꯒꯤ ꯃꯈꯥꯗ ꯌꯥꯝ ꯅꯦꯝꯅ ꯆꯦꯜꯂꯦꯕ ꯑꯗꯨꯅ ꯏꯁꯤꯡ ꯂꯨꯕꯒꯁꯦ ꯀꯣꯡꯒ꯭ꯔꯦꯡ ꯇꯥꯕꯒꯁꯨ ꯎꯗꯣꯏꯅꯦ ꯑꯗꯨꯗ ꯑꯩꯈꯣꯏꯅ ꯇꯥꯟꯅꯔ ꯇꯥꯟꯅꯔ ꯈꯨꯟꯕꯁꯤꯅ ꯃꯤ ꯑꯃꯃꯝꯅ ꯕꯥꯇꯤꯜ ꯑꯃꯃꯝ ꯍꯨꯜꯂꯤ ꯉꯍꯥꯛꯇꯪꯗ ꯑꯗꯣ ꯍꯧꯖꯤꯛꯇꯤ ꯈꯪꯗꯦ ꯂꯩꯔꯤꯕ ꯍꯧꯖꯤꯛꯇꯤ ꯂꯩꯔꯝꯕꯁꯨ ꯌꯥꯏꯗ ꯍꯧꯖꯤꯛꯇꯤ ꯀꯅꯥꯁꯨ ꯀꯨꯞꯅꯈꯤꯗ꯭ꯔꯦ ꯐꯥꯕꯁꯨ ꯎꯗ꯭ꯔꯦ ꯉꯥ ꯐꯥꯕ ꯍꯥꯏꯔꯒꯅ ꯑꯩꯈꯣꯏꯒꯤ ꯏꯁꯤꯡ ꯏꯆꯥꯎ ꯂꯥꯛꯀꯥꯟ ꯇꯨꯔꯦꯟ ꯃꯌꯦꯡ ꯍꯦꯟꯀꯠꯂꯛꯄꯗꯣ ꯑꯗꯨꯝꯕꯗ ꯐꯥꯢ ꯑꯗꯣ ꯍꯧꯖꯤꯛꯀꯤ ꯑꯣꯏꯅꯗꯤ ꯐꯥꯅꯗ꯭ꯔꯦ
ꯑꯣ ꯑꯩꯈꯣꯏꯗꯤꯀꯣ ꯍꯧꯖꯤꯛ ꯌꯥꯝꯅ ꯐꯅꯩ ꯉꯥ ꯐꯥꯕꯦ ꯇꯨꯔꯦꯟꯒꯤ ꯑꯣꯏꯅꯗꯤꯀꯣ ꯃꯇꯝ ꯑꯅꯤ ꯈꯥꯏꯗꯣꯛꯑꯦꯕꯀꯣ ꯑꯍꯥꯟꯕꯒꯤ ꯅꯣꯡ ꯈꯪꯇꯥ ꯇꯥꯔꯛꯄꯒꯤ ꯃꯔꯨꯔꯣꯝꯗ ꯍꯥꯏꯕꯗꯤ ꯑꯥ ꯏꯁꯤꯡ ꯇꯨꯔꯦꯟ ꯍꯧꯔꯛꯐꯝꯁꯦ ꯁꯣꯝꯗ ꯇꯥꯕꯁꯦ ꯑꯩꯈꯣꯏꯒꯤ ꯑ ꯏꯁꯤꯡꯁꯦ ꯅꯩꯔꯒ ꯆꯠꯂꯛꯇꯣꯏꯅꯦꯕꯀꯣ ꯑꯗꯨꯀꯥꯟꯗ ꯉꯥꯁꯦ ꯑꯗꯨꯝ ꯍꯥꯏꯗꯤ ꯃꯇꯥꯏ ꯃꯇꯥꯏꯗ ꯆꯪꯉꯛꯇꯣꯏꯅꯦꯕ ꯀꯩꯒꯤꯅꯣ ꯍꯥꯏꯕ ꯃꯇꯝꯗ ꯃꯀꯣꯛ ꯉꯥꯎꯕ꯭ꯔꯥ ꯈꯪꯗꯦ ꯑꯗꯨ ꯏꯆꯦꯟꯗꯨ ꯀꯟꯕꯅꯤꯅ ꯃꯌꯥꯏ ꯑꯣꯏꯗꯤꯀꯣ ꯑꯇ ꯄꯟ ꯏꯁꯤꯡꯁꯦ ꯀꯟꯗꯦꯗꯅ ꯑꯗꯨ ꯃꯥꯏꯅ ꯁꯤꯖꯤꯟꯅꯕ ꯃꯇꯝꯁꯤ ꯐꯔꯦ ꯑꯗꯩ ꯑꯃꯅꯀꯣ ꯁꯨꯝ ꯑꯗꯨꯝ ꯀꯨꯏꯅ ꯊꯤꯡꯉꯀꯥꯟꯗ ꯊꯝꯃꯀꯥꯟꯗ ꯑꯗꯨꯝ ꯀꯩ ꯍꯥꯏꯅꯤ ꯑꯩꯈꯣꯏꯒꯤ ꯏꯁꯤꯡꯁꯦ ꯑꯃꯨꯛꯃꯨꯛ ꯈꯡꯊꯥ ꯊꯗꯣꯛ ꯍꯣꯢ ꯌꯥꯎꯋꯦꯕꯀꯣ ꯈꯣꯊ ꯊꯥꯗꯣꯛꯄ ꯀꯥꯟꯗ ꯉꯥ ꯃꯌꯥꯝꯁꯦ ꯂꯣꯏꯅ ꯍꯪꯒꯠꯂꯒ ꯆꯠꯂꯛꯇꯣꯏꯅꯦꯕ ꯑꯗꯨꯀꯥꯟꯗ ꯉꯁꯥꯏ ꯑꯌꯨꯛꯁꯨ ꯉꯁꯥꯏ ꯑꯩꯅ ꯆꯤꯡ ꯀꯥꯕ ꯀꯥꯟꯗ ꯇꯨꯔꯦꯟ ꯐꯥꯊꯈꯤꯕꯒꯤ ꯍꯛꯇ ꯇꯨꯔꯦꯜ ꯃꯈꯩꯁꯤꯗ ꯌꯦꯡꯕ ꯀꯥꯟꯗ ꯃꯤ ꯃꯀꯣꯛ ꯉꯥꯛꯇ ꯎꯕꯅꯦꯕ ꯍꯥꯏꯗꯤ ꯃꯐꯝ ꯃꯐꯝ ꯁꯤꯗ ꯐꯥꯔꯦ ꯍꯥꯏꯔꯁꯨ ꯑꯗꯨꯗ ꯂꯩꯔꯝꯃꯣꯏꯗꯕ ꯅꯠꯇꯦ ꯅꯠꯇꯦꯕ ꯉꯥ ꯍꯥꯏꯗꯤ ꯏꯁꯤꯡ ꯍꯥꯏꯗꯤ ꯇꯨꯔꯦꯟ ꯏꯁꯤꯡ ꯆꯦꯟꯕ ꯈꯨꯗꯤꯡꯒꯤ ꯑꯗꯨꯝ ꯉꯥ ꯃꯌꯥꯝ ꯂꯩ ꯂꯩꯔꯤꯅꯤꯅꯀꯣ ꯑꯗꯨꯗꯨꯅ ꯃꯣꯏ ꯅꯨꯄꯥ ꯏꯟ ꯇꯧꯔꯒ ꯐꯥꯕ ꯑꯗꯩ ꯂꯨꯡꯎꯞ ꯎꯞꯄꯒ ꯐꯥꯕ ꯑꯗꯩ ꯅꯨꯄꯤ ꯀꯥ ꯀꯥꯡꯄꯨꯝ ꯑꯣꯢꯔꯤꯁꯤꯅ ꯏꯟ ꯏꯟ ꯁꯣꯂꯛꯑ ꯐꯥꯕ ꯑꯗꯩ ꯅꯨꯄꯥ ꯈꯔ ꯑꯃꯅꯁꯨ ꯑꯗꯨꯝ ꯏꯟ ꯇꯧꯔꯒ ꯈꯔꯁꯨ ꯈꯣꯟꯕ ꯎꯏꯌꯦꯕ ꯀꯣ ꯑꯗꯒꯤ ꯑꯩꯈꯣꯏ ꯁꯤ ꯃꯝꯆꯥꯗꯣ ꯃꯝꯆꯥ ꯑꯃ ꯃꯣꯏꯒꯤ ꯑꯩꯈꯣꯏ ꯃꯁꯥꯏ ꯃꯃꯥꯗꯣ ꯃꯣꯏ ꯇꯨꯔꯦꯟ ꯍꯦꯛ ꯃꯄꯥꯟꯅꯩꯕꯀꯣ ꯑꯗꯨꯅ ꯉꯥꯁꯏ ꯉꯥ ꯐꯥꯏꯌꯦ ꯉꯥ ꯐꯥꯕꯅꯣ ꯍꯪꯀꯟꯗ ꯑꯗꯨꯝ ꯑꯌꯣꯛ ꯉꯥꯒꯨꯝꯕ ꯄꯨꯛꯂꯥꯎꯕꯤꯒꯨꯝꯕꯁꯦ ꯌꯥꯝ ꯂꯩ ꯍꯥꯏꯕꯀꯣ ꯄꯨꯛꯂꯥꯎꯕꯤ ꯈꯣꯢ ꯆꯣꯞꯄ ꯐꯩꯏꯌꯦꯅ ꯑꯗꯨꯝꯃꯏꯅ ꯍꯣꯏꯔꯞ ꯑꯗꯨ ꯃꯣꯏ ꯉꯁꯥꯏ ꯉꯥ ꯂꯧꯕ ꯆꯠꯂꯨꯕꯅꯤ ꯑꯗꯨꯝ ꯉꯥꯗꯣ ꯐꯖꯩ ꯍꯥꯏꯇꯔꯦ ꯇꯨꯔꯦꯟꯒꯤ ꯉꯥ ꯍꯥꯏꯁꯦ ꯑꯗꯨꯝ ꯍꯥꯎꯋꯤꯗꯅꯀꯣ ꯍꯥꯢꯗꯤ ꯂꯕꯨꯨꯛꯇ ꯂꯩꯕꯒ ꯇꯨꯔꯦꯟꯗ ꯂꯩꯕꯒꯥ ꯄꯨꯈ꯭ꯔꯤꯗ ꯂꯩꯕꯒ ꯃꯥꯏ ꯃꯥꯏ ꯉꯥ ꯉꯥꯒꯤ ꯇꯣꯉꯥꯟ ꯇꯣꯉꯥꯟꯕ ꯃꯍꯥꯎ ꯂꯩꯌꯦꯕꯀꯣ ꯑꯗꯨ ꯇꯨꯔꯦꯟꯒꯤ ꯉꯥꯅꯗꯤ ꯈ꯭ꯋꯥꯏ ꯍꯥꯎꯕꯗꯤ ꯍꯦꯜꯂꯦ ꯑꯩꯅ ꯁꯨꯝ ꯆꯥꯔꯛꯄꯗ ꯍꯦꯜꯂꯦꯀꯣ
ꯎꯝ ꯍꯦꯜꯂꯦ ꯑꯗꯒꯤ ꯑꯗꯒꯤ ꯑꯩꯈꯣꯏꯔꯣꯝꯗꯅ ꯍꯧꯖꯤꯛ ꯆꯠꯅꯕ ꯍꯥꯏꯕꯕꯨ ꯑꯗꯨꯃꯥꯏꯅ ꯐꯥꯕꯒꯤ ꯂꯥꯛꯄꯁꯦ ꯑꯩꯅ ꯍꯥꯏꯕꯗꯣ ꯇꯨꯔꯦꯟꯒꯤꯗꯤ ꯀꯌꯥ ꯐꯅꯗ꯭ꯔꯦ ꯏꯁꯤꯡ ꯏꯆꯥꯎ ꯂꯥꯛꯄ ꯃꯇꯝꯗ ꯐꯅꯩ ꯑꯗꯨꯒ ꯃꯔꯨꯑꯣꯏꯅ ꯐꯅꯕꯗꯤ ꯑꯩꯈꯣꯏꯒꯤ ꯂꯧꯒꯤ ꯃꯇꯝꯗ ꯑꯩꯈꯣꯏꯒꯤ ꯂꯧꯈꯣꯡꯗ ꯀꯩꯅꯣ ꯇꯧꯕꯗꯣ ꯑ ꯑ ꯀꯣ ꯃꯤꯅꯒ ꯁꯨꯝ ꯀꯨꯝꯈꯤꯕꯒꯤ ꯈꯣꯠꯈꯤꯕꯒꯤ ꯈꯣꯡꯒꯜ ꯂꯩꯍꯧꯕꯗꯣ ꯏꯁꯤꯡꯒ ꯂꯩꯕꯗꯣ ꯑꯗꯨꯃꯥꯏꯅ ꯏꯁꯤꯡ ꯏꯆꯥꯎ ꯂꯧꯒꯤ ꯃꯇꯝꯗ ꯅꯣꯡ ꯆꯨꯔꯛꯄ ꯑꯃ ꯂꯩꯗꯅ ꯑꯩꯈꯣꯏꯒꯤ ꯉꯥ ꯀꯩ ꯍꯥꯏꯗꯣꯏꯅꯣ ꯈꯪꯗꯦ ꯂꯧꯅꯁꯨ ꯄꯨꯔꯥ ꯌꯩꯅꯗ꯭ꯔꯤꯉꯩ ꯃꯄꯥꯟ ꯁꯥꯔꯛꯄ ꯁꯥꯔꯛꯇꯕ ꯃꯇꯥꯡ ꯃꯣꯏꯒꯤ ꯇꯥꯏꯃꯤꯡ ꯑꯃ ꯂꯩꯅ ꯍꯥꯏꯕ ꯍꯇꯥꯔꯦ ꯑꯗꯨꯒꯤ ꯃꯇꯝꯗ ꯉꯥ ꯌꯥꯝ ꯐꯅꯕ ꯌꯥꯎꯋꯦ ꯑꯩꯈꯣꯏꯒꯤ ꯀꯩꯅꯣ ꯃꯤꯅ ꯁꯨꯝ ꯀꯨꯝꯈꯤꯕꯒꯤ ꯈꯣꯡꯒꯨꯟ ꯈꯣꯡꯒꯨꯟ ꯍꯨꯝꯃ ꯍꯨꯝꯃ ꯀꯥꯟꯗ ꯑꯗꯨꯃꯥꯏꯅ ꯇꯧꯕꯁꯨ ꯌꯥꯝ ꯌꯥꯎꯋꯦ
ꯎꯝ ꯍꯣꯏ ꯑꯩꯈꯣꯏꯁꯨ ꯑꯗꯨꯝ ꯍꯥꯏꯗꯤ ꯂꯧ ꯎꯕꯅꯤꯅ ꯈꯪꯉꯦꯕꯀꯣ ꯉꯥ ꯐꯥꯕ ꯃꯇꯝꯁꯤ ꯑꯗꯨꯝ ꯑꯍꯥꯟꯕꯒꯤ ꯏꯁꯤꯡ ꯆꯧꯕ ꯃꯇꯝꯅ ꯑꯩꯈꯣꯏꯒꯤ ꯀꯩꯅꯣꯒꯨꯝꯕ ꯀꯩ ꯍꯥꯏꯅꯤ ꯑ ꯉꯥꯃꯨꯒꯨꯝꯕ ꯉꯥ ꯁꯝꯖꯦꯛ ꯀꯨꯝꯕ ꯑꯗꯨꯒꯨꯝꯕꯁꯦ ꯐꯥꯗꯣꯏꯅꯦꯕ ꯑꯗꯨꯗꯨꯒ ꯈꯔ ꯍꯥ ꯍꯟꯊꯈꯤꯕ ꯃꯇꯝꯗ ꯏꯁꯤꯡ ꯑꯗꯨꯝ ꯆꯦꯜꯂ ꯂꯩꯔ ꯀꯥꯟꯁꯤꯗ ꯉꯈꯥꯒꯨꯝꯕꯁꯦ ꯑꯁꯤ ꯃꯇꯝ ꯐꯥꯗꯣꯏꯅꯤ ꯑꯗꯨꯒ ꯍꯌꯦꯡ ꯂꯧꯔꯨ ꯂꯣꯏꯔꯝꯗꯥꯏꯒꯤ ꯀꯩꯅꯣ ꯇꯧꯕ ꯃꯇꯝꯁꯦ ꯑꯁꯤꯗꯅ ꯑꯃꯨꯛ ꯑ ꯑꯩꯈꯣꯏꯒꯤ ꯉꯥꯃꯨꯒꯨꯝꯕꯨ ꯉꯁꯥꯏ ꯑ ꯑꯆꯧ ꯑꯆꯧꯕ ꯉꯥꯁꯤꯡ ꯉꯥꯃꯨꯒꯨꯝꯕ ꯑꯗꯒꯤ ꯎꯀꯥꯕꯤꯒꯨꯝꯕ ꯑꯗꯩ ꯍꯥꯄꯦꯝꯃꯒꯨꯝꯕ ꯁꯤꯒꯨꯝꯕ ꯃꯌꯥꯝ ꯑꯁꯤ ꯐꯥꯗꯣꯏ ꯃꯥꯏ ꯃꯥꯏꯁꯨ ꯃꯇꯝ ꯅꯦꯕꯀꯣ ꯑꯗꯨꯝ ꯉꯈꯥ ꯐꯥꯒꯅꯤ ꯑꯗꯨ ꯉꯛꯇ ꯐꯥꯒꯅꯤ ꯍꯥꯏꯕ ꯂꯩꯇꯦꯕꯀꯣ ꯑꯗꯨꯅꯤꯗ ꯍꯣꯏ ꯅꯪ ꯊꯕꯛ ꯑꯃ ꯆꯠꯀꯅꯤ ꯍꯥꯏꯕꯗꯨ ꯆꯠꯊꯣꯛꯎꯔꯣ ꯑꯩ ꯁꯣꯝꯗꯀꯣ ꯢꯔꯨꯖ ꯢꯔꯨꯖ ꯃꯥꯏ ꯊꯖ ꯑꯇ ꯇꯧꯊꯣꯛꯈꯤꯒꯦꯀꯣ
ꯍꯣꯏ ꯍꯣꯏ ꯊꯝꯃꯒꯦ ꯀꯣ
ꯍꯣꯏ ꯊꯝꯃꯣ ꯊꯝꯃꯣ